ꯑꯥ
ꯀꯗꯅꯣ ꯇꯥꯏ ꯇꯥꯏ
ꯎꯝ
ꯀꯩꯗꯧꯔꯤꯅꯣ ꯅꯪꯕꯨ
ꯆꯥꯛ ꯍꯧꯖꯤꯛ ꯍꯧꯖꯤꯝ ꯆꯥꯛ ꯊꯣꯡꯉꯤ ꯏꯟꯁꯥꯡ ꯊꯣꯡꯈꯣꯏꯔꯣꯝꯕ ꯈꯖ ꯇꯧꯔꯒꯦ
ꯎꯝ ꯅꯪꯅ ꯊꯣꯡꯉꯤꯔꯥ
ꯎꯝ
ꯃꯔꯝ ꯑꯃ ꯑꯃꯨꯛ ꯏꯅꯦ
ꯑꯩꯅ ꯊꯣꯡꯕꯁꯦ ꯀꯅꯥ ꯊꯣꯡꯗꯅꯦ ꯏꯊꯟꯗ ꯏꯊꯟꯗ ꯂꯩꯔꯗꯕ
ꯀꯩ ꯔꯦꯟꯇ ꯂꯩꯕ꯭ꯔꯣꯅ ꯑꯣ ꯑꯩ ꯅꯪ ꯌꯨꯝꯗ ꯂꯩꯕ ꯃꯥꯜꯂꯨꯔꯦ ꯑꯗꯨꯏꯅꯤꯅꯦ
ꯎꯝ ꯑꯣꯀꯦ
ꯎꯝ ꯊꯣꯡꯉ ꯊꯣꯡꯉ ꯐꯖꯅ ꯍꯥꯎꯅꯕ ꯑꯗꯨꯗꯤ ꯃꯇꯇꯣꯝ ꯆꯥꯗꯣꯏꯅꯤꯅ ꯀꯩꯔꯣꯟꯗꯣꯏꯅꯣ
ꯑꯂꯨꯒ ꯀꯁꯋꯥꯥꯏ ꯇꯧꯁꯤꯔꯥ ꯈꯪꯗꯦ
ꯎ ꯑꯣꯏꯜ
ꯁꯑꯦ ꯐꯥꯃꯦꯟꯇ
ꯇꯧꯔꯣ ꯇꯧꯔꯣ ꯍꯥꯎꯅꯕ
ꯎꯝ ꯍꯥꯥ
ꯍꯥꯎꯅꯕ ꯇꯧꯕ ꯐꯖꯅ
ꯑ ꯅꯪꯗꯤ ꯆ ꯆꯔꯀꯣ
ꯆꯥꯗꯔꯤ ꯑꯩ
ꯑꯣ
ꯆꯥꯛ ꯂꯣꯏꯕ ꯉꯥꯏꯍꯥꯛ ꯑꯣꯏꯔꯦ
ꯎꯝ
ꯀ꯭ꯂꯥꯁ ꯀꯌꯥ ꯇꯝꯃꯤꯅꯣ
ꯑꯩ ꯀꯣꯂꯦꯖ ꯀꯣꯂꯦꯖ ꯔꯤꯒꯨꯂꯔ ꯆꯠꯇꯦ ꯁꯦꯀꯦꯟ ꯁꯦꯃꯤꯁꯇꯔꯗ
ꯎꯝ ꯑꯗꯨꯗꯤ ꯏꯆꯟꯅꯨꯄꯤꯒꯨꯝꯕꯅꯤꯅꯦ
ꯎꯝ ꯅꯪꯒꯤ ꯒ꯭ꯔꯦꯖꯨꯑꯦꯠ ꯂꯣꯏꯔꯕ
ꯂꯣꯏꯔ
ꯑꯣ
ꯂꯣꯔꯦ ꯂꯣꯏ ꯑꯩꯗꯤ ꯕꯣꯜ ꯁꯥꯟꯅꯔꯤꯌꯦ ꯇꯧꯗ꯭ꯔꯦ
ꯑꯣ
ꯚꯣꯜ ꯁꯥꯟꯅꯔꯤ
ꯕꯣꯔ ꯁꯅꯔꯤꯌꯥ ꯎꯝ ꯅꯪꯗꯤ ꯀꯟꯖꯥꯁꯨ ꯈꯔ ꯀꯟꯗꯦ
ꯇꯞ ꯑꯩꯁꯦ ꯃꯤꯅ ꯂꯣꯏ ꯍꯥꯏꯌꯦ ꯀꯩꯅꯣ ꯑꯩ ꯑꯗꯨꯝ ꯑꯗꯨ ꯃꯤ ꯈꯔ ꯑꯃꯗꯤ ꯀꯟꯅ ꯇꯥꯏꯁꯨ ꯍꯥꯏ ꯅꯦꯠꯋꯥꯛꯅꯔ ꯈꯪꯗꯦ
ꯅꯥꯀꯣꯡ ꯀꯣꯡꯗ ꯅꯥꯀꯣꯡꯗ ꯍꯥꯞꯄꯗ ꯋꯥꯏꯕ
ꯅꯦꯠꯋꯥꯛꯅꯔ ꯈꯪꯗꯦ
ꯎꯝ
ꯑꯩ ꯀꯟꯅ ꯑꯗꯨꯝ ꯆꯥꯡ ꯑꯝꯗꯗꯤ ꯉꯥꯡꯕꯅꯦꯕ
ꯎꯝ
ꯅꯦꯠꯋꯥꯛꯀꯨꯝꯕꯅ ꯃꯥꯜꯂꯦ
ꯍꯧ ꯆꯊ꯭ꯔ ꯀ
ꯑꯩ ꯈꯔ ꯈꯔ ꯀꯟꯈꯠꯂꯛꯄꯩꯅꯦ
ꯎꯝ ꯈꯔ ꯀꯟꯅ ꯉꯥꯡꯕꯗꯨꯗꯤ
ꯅꯪ ꯇꯥꯗꯦꯕꯗꯨꯗ
ꯎꯝ
ꯈꯅꯥꯎꯁꯨ ꯅꯨꯡꯉꯥꯏꯇꯕ ꯂꯣꯛ ꯇꯧꯕꯒꯤꯀꯣ ꯑꯗꯨꯒꯤ ꯌꯥꯝ ꯀꯟꯅ ꯉꯥꯡꯕꯗꯣ ꯅꯨꯡꯉꯥꯏꯇꯕ ꯑꯗꯨꯏꯅꯤꯗ
ꯎꯝ
ꯅꯪ ꯍꯣꯏꯇꯦ ꯍꯣꯁꯇꯦꯜꯗ ꯂꯩꯔꯥ ꯔꯦꯟꯇ ꯂꯩꯔꯥ ꯀꯃꯥꯏꯅ ꯇꯧꯔꯤꯅꯣ
ꯔꯦꯟꯗ ꯂꯩꯅꯦ
ꯎꯝ ꯃꯤ ꯑꯃꯒ ꯂꯩꯃꯤꯟꯅꯧ ꯌꯥꯗ꯭ꯔꯣ ꯅꯊꯟ ꯂꯩꯔꯤꯗꯣ ꯀꯤꯗ꯭ꯔꯣ
ꯀꯅꯥꯕꯨ ꯀꯤꯒꯅꯤ
ꯅꯃꯥꯅꯕꯤ ꯑꯝ ꯅꯃꯥꯟꯅꯕꯤ ꯑꯃꯒ ꯂꯩꯃꯤꯟꯅꯧ ꯌꯥꯗ꯭ꯔꯣ
ꯏꯃꯥꯟꯅꯕꯤꯁꯤꯡꯁꯨ ꯊꯕꯛ ꯀꯩꯀꯩꯅꯣ ꯍꯣꯠꯅꯔꯒ ꯑꯩꯈꯣꯏ ꯂꯩꯃꯤꯟꯅꯕ ꯀꯩꯅꯣ ꯌꯥꯕ ꯃꯤ ꯂꯩꯗꯕ
ꯎꯝ ꯅꯣꯏ ꯑꯗꯨ ꯔꯦꯟꯇ ꯃꯤ ꯑꯇꯣꯞꯄꯁꯨ ꯃꯌꯥꯝ ꯂꯩꯕ ꯅꯠꯇ꯭ꯔꯣ
ꯎꯝ ꯌꯥꯝ ꯂꯩ
ꯑꯣ ꯑꯗꯨꯗꯤ ꯌꯥꯔꯦꯗ ꯀꯩꯁꯨ ꯀꯥꯏꯗꯦꯗ ꯑꯩꯗꯤ ꯅꯊꯟꯗ ꯍꯥꯏꯁꯤ ꯅꯇꯣꯝꯗ ꯂꯩꯕꯗꯣ ꯃꯥꯜꯂꯨꯕ ꯑꯗꯨꯏꯅꯤꯗ
ꯎꯝ ꯃꯤ ꯔꯦꯟꯠ ꯂꯩꯃꯤꯟꯅꯕ ꯌꯥꯝ ꯂꯩ
ꯎꯝ ꯑꯗꯨꯗꯤ ꯌꯥꯔꯦ ꯀꯩꯁꯨ ꯀꯥꯏꯗꯦꯗ
ꯎꯝ
ꯀꯣꯂꯦꯖ ꯆꯥꯡ ꯅꯥꯏꯅ ꯆꯠꯇꯦꯅ
ꯔꯤꯒꯨꯂꯔ ꯆꯠꯇꯦ ꯀꯣꯔꯦꯁꯄꯣꯟꯗꯦꯟ ꯇꯝꯕ ꯄꯩꯈꯥ ꯇꯥꯕ ꯃꯇꯝ ꯈꯛꯇ ꯊꯥꯕ
ꯑꯣ ꯑꯗꯨꯗꯤ ꯅꯪꯗꯤ ꯀꯩꯗꯧꯔ ꯂꯩꯒꯦ ꯌꯨꯝꯗ ꯑꯗꯨꯝ ꯀꯩꯗꯧꯔ ꯂꯩꯒꯦ
ꯀꯣꯆꯤꯡ ꯂꯧꯔ ꯂꯩꯕ
ꯀꯣꯆꯤꯡ ꯂꯧꯔꯒ
ꯎꯝ
ꯑꯉꯥꯡ ꯇꯨꯏꯁꯟ ꯇꯨꯏꯔꯕ
ꯅꯠꯇꯦ
ꯅꯪ ꯅꯪ ꯑꯣꯏ ꯆꯠ ꯅꯪ ꯑꯣꯏ ꯆꯠ ꯑꯩꯗꯤ ꯑꯉꯥꯡ ꯑꯉꯥꯡ ꯑꯉꯥꯡ ꯂꯧꯅꯤꯅꯅꯦ ꯈꯜꯂꯤ
ꯅꯠꯇꯦ
ꯅꯪꯗꯤ ꯀꯩꯀꯩ ꯍꯣꯠꯅꯔꯤꯒꯦ
ꯑꯩ ꯀꯩꯝꯇꯧꯗꯦ ꯕꯣꯜ ꯁꯥꯟꯅꯔꯤꯌꯦ ꯑꯩꯗꯤ ꯑꯗꯨꯝ
ꯑꯣ ꯕꯣꯜ ꯀꯔꯝꯕ ꯐꯨꯠꯕꯣꯜ ꯀ꯭ꯂꯕ
ꯑꯩ ꯀ꯭ꯂꯕ ꯌꯥꯝꯃꯦ ꯁꯥꯟꯅꯔꯝꯃꯤꯁꯦ ꯍꯧꯖꯤꯛꯇꯤ ꯍꯟꯗꯛꯇꯤ ꯁꯨꯄꯔ ꯑꯣꯏꯅ ꯁꯥꯟꯅꯩ ꯑꯁꯤ ꯈꯨꯟꯗ꯭ꯔꯥꯛ ꯄꯝꯗ ꯏꯝꯐꯥꯜ ꯏꯁꯇ
ꯎꯝ
ꯍꯥꯟꯅ ꯃꯌꯥꯝ ꯁꯥꯟꯅꯔꯝꯃꯦ ꯑꯇꯩ ꯑꯇꯣꯞꯄꯗꯁꯨ ꯄ꯭ꯔꯤꯃꯤꯌꯔ ꯂꯤꯒ ꯃꯅꯤꯄꯨꯔ ꯄ꯭ꯔꯤꯃꯤꯌꯔ ꯂꯤꯛꯀꯤ ꯀ꯭ꯂꯕ ꯌꯥꯎꯕꯗ ꯁꯥꯟꯅꯔꯝꯃꯦ ꯑꯇꯣꯞꯄ ꯑꯗꯒꯤ ꯑꯁꯥꯝꯒꯤꯗꯁꯨ ꯁꯥꯟꯅꯔꯝꯃꯤ ꯑꯗꯨꯝ ꯀꯜꯀꯇꯥꯗꯁꯨ ꯁꯥꯟꯅꯔꯝꯃꯤ ꯑꯗꯣ ꯍꯟꯗꯛꯇꯤ ꯃꯅꯤꯄꯨꯔ ꯁꯥꯟꯅꯩ
ꯇꯥꯗ꯭ꯔꯦ ꯅꯪꯒꯤ ꯈꯣꯟꯖꯦꯜ
ꯇꯥꯔꯕꯣ
ꯇꯥꯗꯦ ꯈꯔ ꯈꯔ
ꯇꯥꯔꯕꯣ ꯇꯥꯔꯕꯣ
ꯈꯔ ꯇꯥꯏ
ꯇꯥꯔꯕꯣ
ꯑꯥ ꯇꯥꯔꯦ
ꯑꯇꯣꯞꯄ ꯑꯥꯎꯠꯁꯥꯏꯠꯇ ꯑꯥꯎꯠꯁꯥꯏꯠꯀꯤ ꯀ꯭ꯂꯞꯇꯁꯨ ꯁꯥꯟꯅꯔꯝꯃꯤ ꯃꯅꯤ ꯍꯧꯖꯤꯛꯄꯨꯗꯤ ꯃꯅꯤꯄꯨꯔꯗꯁꯨ ꯁꯥꯟꯅꯩꯌꯦꯕ
ꯑꯥ
ꯀꯣꯜꯀꯇꯥꯗ ꯁꯥꯟꯅꯔꯝꯃꯤ ꯑꯁꯥꯝꯗ ꯁꯥꯟꯅꯔꯝꯃꯤ ꯑꯗꯨꯃꯥꯥꯏ ꯈꯔ ꯁꯥꯟꯅꯔꯝꯃꯦ ꯍꯟꯇꯛꯁꯨ ꯑꯥꯗ ꯆꯠꯀꯗꯕꯅꯦ ꯑꯗꯣ ꯑꯩꯗꯣ ꯆꯠꯄꯗꯣ ꯃꯇꯝ ꯍꯦꯟꯗꯣꯛꯈ꯭ꯔꯕ ꯁꯣꯝꯗ ꯁꯥꯟꯅꯔꯤꯉꯩꯗ
ꯑꯥ
ꯅꯍꯥꯟ ꯗꯦꯠ ꯇ꯭ꯋꯦꯟꯇꯤꯒ ꯑ ꯊ꯭ꯔꯤ ꯑꯗꯥꯏꯗ ꯇꯤꯛꯀꯦꯠ ꯊꯥꯔꯛꯑꯒꯦ ꯍꯥꯏꯕꯅꯦꯕ ꯑꯗꯣ ꯑꯩꯅ ꯁꯣꯝꯗ ꯑꯩꯗꯣ ꯁꯣꯝꯗ ꯂꯤꯛ ꯇꯣꯔꯅꯥꯃꯦꯟ ꯑꯃ ꯁꯥꯟꯅꯔꯤꯕ ꯑꯩꯈꯣꯏ ꯀ꯭ꯂꯕ ꯁꯣꯝ ꯃꯅꯤꯄꯨꯔꯒꯤ ꯑꯗꯨꯏ ꯆꯠꯄ ꯌꯥꯗꯕꯩ ꯆꯠꯍꯧ ꯇꯔꯦ ꯍꯟꯇꯛꯇꯤ
ꯕꯣ ꯁꯥꯟꯅꯕꯁꯨ ꯄꯩꯁꯥ ꯌꯥꯝ ꯂꯥꯞꯄ ꯃꯥꯜꯂꯦꯅꯦ
ꯑꯥꯎ ꯄꯩꯁꯥ ꯎꯝ ꯍꯣꯏ ꯃꯅꯤꯄꯨꯔ ꯃꯅꯨꯡꯗꯗꯤ ꯌꯥꯝ ꯀꯟꯅ ꯐꯪꯗꯦꯕꯀꯣ
ꯑꯥ
ꯑꯗꯣ ꯃꯅꯤꯄꯨꯔꯒꯤ ꯋꯥꯡꯃꯗ ꯑꯥꯎꯠꯁꯥꯏꯠꯇ ꯁꯥꯟꯅꯕꯗꯤ ꯄꯩꯁꯥ ꯃꯌꯥꯝ ꯃꯌꯥꯝ ꯐꯪꯉꯦ
ꯎꯝ ꯀꯩꯅꯣ ꯀ꯭ꯂꯕꯀꯤ ꯀ꯭ꯂꯕꯀꯤ ꯌꯥꯎꯕꯨ ꯌꯥꯎꯔꯗꯤ ꯁꯥꯟꯅꯗ꯭ꯔꯁꯨ ꯊꯥ ꯈꯨꯗꯤꯡ ꯐꯪꯉꯦ ꯍꯥꯏꯕ ꯅꯠꯇ꯭ꯔꯣ
ꯎꯝ
ꯀ꯭ꯂꯞꯇ ꯑꯥꯎꯠꯁꯥꯏꯠꯀꯤ ꯀ꯭ꯂꯞꯇ ꯁꯥꯟꯅꯔꯗꯤ ꯑꯗꯨꯝ ꯆꯥꯎꯅ ꯑꯥꯏ ꯂꯤꯛ ꯑꯥꯏꯁꯦꯜꯒ ꯁꯥꯟꯅꯔꯗꯤ ꯊꯥ ꯑꯝꯗ ꯋꯥꯟ ꯂꯥꯛꯇꯤ ꯀꯩꯁꯨ ꯅꯠꯇꯦꯕ ꯑꯗꯨꯅ ꯑꯥ ꯌꯧꯒ꯭ꯔꯗꯤ ꯑꯗꯨꯒ ꯀ꯭ꯂꯕ ꯅꯠꯇꯕꯤꯗ ꯑꯥꯎꯠꯁꯥꯏꯠꯇ ꯂꯣꯀꯦꯜ ꯇꯣꯔꯅꯥꯃꯦꯟ ꯒꯨꯝꯕ ꯁꯥꯟꯅ ꯆꯠꯄꯩꯁꯨ ꯄꯩꯁꯥ ꯆꯥꯎꯋꯦ ꯑꯗꯨꯅ ꯑꯃꯨꯛ ꯃꯦꯠꯁ ꯑꯃꯗ ꯁꯕꯦꯟꯊꯥꯎꯖꯟ ꯄꯤꯕ ꯊ꯭ꯔꯤꯊꯥꯎꯖꯟ ꯑꯗꯒꯤ ꯐꯥꯏꯚꯊꯥꯎꯖꯟ ꯑꯃꯒ ꯑꯃꯒ ꯃꯥꯟꯅꯗꯦꯕ ꯀꯣ
ꯑꯥ
ꯇ꯭ꯔꯤꯄꯨꯔꯥꯗꯒꯗꯤ ꯄꯩꯁꯥ ꯃꯌꯥꯝ ꯄꯤ
ꯑꯗꯨꯗꯤ ꯍꯧꯖꯤꯛꯀꯥꯟꯒꯤ ꯋꯥꯔꯜ ꯀꯞꯀꯤꯗꯤ ꯌꯥꯝꯂꯝꯒꯅꯤꯀꯣ
ꯏꯁ ꯃꯣꯏꯒꯤꯗꯤ ꯑꯥ ꯌꯧꯋꯤꯅꯤ ꯀꯩꯅꯣ ꯍꯣꯏ ꯐꯪꯉꯤꯅꯤ ꯐꯪꯉꯤꯅꯤ ꯐꯅꯌꯥꯝ ꯐꯪꯉꯤꯅꯦ ꯃꯣꯏꯖꯨ
ꯎꯝ
ꯑꯁ ꯃꯣꯏꯅ ꯇꯥꯜꯂꯤ ꯄꯩꯁꯥꯁꯤꯗꯤ ꯑꯩꯈꯣꯏꯅ ꯇꯥꯜꯂꯤꯁꯤꯗꯩ ꯗꯕꯜ ꯗꯕꯜ ꯅꯠꯇꯦ ꯇ꯭ꯔꯤꯄꯜꯗ ꯍꯦꯟꯗꯣꯔꯤꯕꯅꯤ ꯃꯣꯏꯅ ꯇꯥꯜꯂꯤꯖꯤꯗꯤ
ꯎꯝ
ꯅꯨꯡꯉꯥꯏ ꯅꯨꯡꯉꯥꯏ ꯂꯩꯗꯣ ꯑꯗꯨꯅ ꯃꯣꯏ
ꯏꯟꯗꯤꯌꯥꯁꯨ ꯀꯩꯅꯣꯗ ꯌꯥꯎ ꯌꯥꯕꯅꯤꯅꯦ ꯋꯥꯔꯜꯀꯞꯇ
ꯑꯁ ꯉꯝꯒꯤꯔꯣꯏꯗ ꯌꯥꯎꯕ ꯌꯥꯒꯤꯔꯣꯏꯗ
ꯀꯩꯒꯤ
ꯗꯤꯕ꯭ꯂꯞ ꯇꯧꯗꯧꯕ ꯌꯥꯝ ꯋꯥꯠꯂꯤꯌꯦ
ꯎꯝ
ꯀꯩꯒꯤꯅꯣꯗꯤ ꯑꯥ ꯑꯩꯈꯣꯏꯗꯤꯗꯗꯤ ꯒ꯭ꯔꯥꯁꯍꯨꯠ ꯁꯦ ꯌꯥꯝ ꯁꯣꯜꯂꯦ ꯍꯥꯏꯗꯤ ꯒ꯭ꯔꯥꯁꯔꯨꯠ ꯍꯥꯏꯗꯤ ꯑꯉꯥꯡ ꯑꯣꯏꯔꯤꯉꯩꯗꯒꯤ ꯕꯣꯜꯗꯣ ꯐꯖꯅ ꯇꯝꯕꯤꯔꯒ ꯁꯥꯟꯅꯔꯛꯑꯗꯤ ꯍꯩꯒꯗꯕ
ꯑꯥ
ꯒ꯭ꯌꯥꯟ ꯇꯥꯔꯀꯥꯟꯗ ꯆꯍꯤꯗꯣ ꯑ ꯃꯦꯆ꯭ꯌꯣꯔ ꯑꯣꯏꯔꯀꯥꯟꯗ ꯁꯥꯟꯅꯕ ꯑꯗꯩ ꯀ꯭ꯂꯥꯁ ꯇꯨꯌꯦꯜꯞ ꯂꯣꯏꯔ ꯁꯥꯟꯅꯕ ꯑꯗꯨꯒꯨꯝꯕ ꯃꯌꯥꯝ ꯂꯩꯗꯅ
ꯎꯝ
ꯑꯗꯨꯒꯤ ꯑꯥꯒꯤ ꯃꯤꯒ ꯀꯝꯄꯤꯇꯤꯁꯟ ꯇꯧꯕ ꯃꯇꯝꯗ ꯑꯥꯒꯤ ꯃꯤꯅ ꯍꯦꯛꯇ ꯍꯦꯜꯂꯤꯁꯦ ꯑꯗꯣ ꯇ꯭ꯔꯦꯅꯤꯡ ꯐꯖꯅꯀꯣ ꯐꯣꯔꯦꯟꯗ ꯇꯧꯔꯤꯕ ꯇ꯭ꯔꯦꯟꯅꯤꯡ ꯑꯗꯨꯒꯨꯝꯕ ꯐꯦꯁꯤꯂꯤꯇꯤ ꯇꯤꯗꯣ ꯃꯌꯥꯝ ꯐꯪꯉꯗꯤ ꯁꯣꯏꯗꯅꯕꯨꯗꯤ ꯁꯥꯟꯅ ꯉꯝꯅꯤꯀꯣ ꯑꯗꯨ ꯅꯠꯇꯗꯤ ꯀꯩꯁꯨ ꯉꯝꯃꯣꯏꯕ ꯏꯟꯗꯤꯌꯥ ꯑꯗꯨꯝ ꯁꯨꯃꯥꯏꯅ ꯑꯗꯨꯝ ꯂꯩꯅꯤ
ꯎꯝ ꯆꯍꯤꯆꯍꯤ ꯆꯍꯤ ꯇꯔꯥ ꯆꯍꯤ ꯀꯣꯟꯒꯤ ꯃꯊꯪꯗ
ꯍꯣꯏ ꯍꯣꯏ ꯍꯣꯏ ꯍꯣꯏ ꯍꯣꯏ ꯑꯗꯨ ꯃꯇꯨꯡꯗꯒꯗꯤ ꯐꯪꯅꯤ ꯊꯥꯖꯩ ꯑꯗꯨ ꯃꯇꯨꯡꯗꯗꯤ
ꯎꯝ
ꯍꯟꯇꯛꯀꯤꯗꯣ ꯈꯤꯇꯪ ꯉꯥꯏꯕꯅꯦ ꯍꯟꯇꯛꯀꯤꯗꯨꯁꯨ ꯁꯥꯟꯅꯗꯧꯕ ꯀ꯭ꯋꯥꯂꯤꯐꯥꯏꯌꯤꯡ ꯔꯥꯎꯟꯗ ꯀꯇꯥꯔꯒ ꯁꯥꯟꯅꯕꯗ ꯒꯣꯜ ꯑꯃ ꯑꯥꯎꯠ ꯇꯥꯕꯗꯣ ꯃꯣꯏꯅ ꯅꯝꯗꯨꯅ ꯒꯣꯜ ꯄꯤꯁꯜꯂꯛꯄꯒꯤ ꯑꯗꯨꯁꯨ ꯕꯤ ꯑꯥꯔ ꯂꯩꯇꯕꯒꯤꯅꯤꯅꯦ ꯑꯗꯨ ꯑꯣꯏ ꯇꯔꯗꯤ ꯏꯟꯗꯤꯌꯥꯗ ꯀ꯭ꯋꯥꯂꯤꯐꯥꯏ ꯑꯣꯏꯖꯔꯒꯗꯤ ꯍꯟꯗꯛꯄꯨꯗꯤ ꯁꯥꯟꯅꯔꯖꯒꯗꯕꯅꯤ ꯍꯟꯗꯛꯇ ꯆꯤ ꯂꯥꯎꯗꯧꯔꯤꯅꯤ ꯂꯩꯍꯧꯔꯦ ꯍꯟꯇꯛꯀꯤ ꯀ꯭ꯋꯥꯂꯤꯐꯥꯏꯌꯤꯡ ꯔꯥꯎꯟꯗꯒꯤꯗ
ꯎꯝ
ꯀꯩꯅꯣꯅꯤ ꯃꯤ ꯃꯌꯥꯝꯒꯤ ꯗ꯭ꯔꯤꯝꯁꯦ ꯏꯟꯗꯤꯌꯥꯁꯦ ꯋꯥꯔꯜ ꯀꯞ ꯁꯦ ꯂꯧꯕ ꯅꯠꯇꯁꯨ ꯑꯃꯨꯛꯇꯪ ꯁꯥꯟꯅꯕ ꯐꯪꯕꯗꯨꯅꯦꯕ ꯈꯟꯖꯩꯁꯦ
ꯎꯝ ꯑꯗꯨꯅꯦ
ꯎꯝ ꯑꯃꯨꯛꯇꯪ ꯌꯥꯎꯖꯔꯗꯤꯅ
ꯎꯝ
ꯅꯪꯗꯤ ꯌꯦꯡꯗ꯭ꯔꯣ ꯐꯨꯠꯕꯣꯜ
ꯌꯦꯡꯉꯦ
ꯍꯣꯔꯦꯟ ꯌꯦꯡꯉꯣꯏꯗ꯭ꯔꯣ ꯑꯗꯨꯗꯤ
ꯉꯁꯤ ꯂꯩꯕ꯭ꯔꯅꯦ
ꯍꯣꯔꯦꯟ ꯍꯣꯔꯦꯟ ꯂꯩꯕꯅꯦ ꯀ꯭ꯋꯥꯔꯇꯔ ꯐꯥꯏꯅꯦꯜ ꯍꯣꯔꯦꯟꯗꯩꯅꯦ ꯎꯝ
ꯉꯁꯤꯒꯤꯗꯤ ꯌꯦꯡꯅꯤꯡꯗꯦ
ꯅꯪ ꯑꯥꯔꯖꯦꯟꯇꯤꯅꯥ ꯃꯥꯜꯂꯦ ꯅꯪꯁꯦ
ꯎꯝ
ꯑꯁ ꯃꯥꯟꯅ ꯂꯩꯔꯝꯃꯦꯅꯦ ꯑꯩꯥꯒꯃꯨꯛ
ꯉꯁꯤꯒꯤ ꯌꯦꯡꯒꯗ꯭ꯔꯣ ꯅꯪꯁꯨ
ꯌꯦꯡꯅꯤ ꯑꯩꯈꯣꯏꯗꯤ ꯑꯩꯈꯣꯏ ꯃꯤ ꯃꯌꯥꯝ ꯌꯦꯡꯉꯦꯕꯀꯣ
ꯑꯣ
ꯑꯩꯈꯣꯏꯒꯤ ꯀ꯭ꯂꯞꯇ ꯑꯁꯤꯗ ꯑ ꯀꯝꯃꯨꯅꯤꯇꯤ ꯍꯣꯜꯗ ꯑ ꯏꯁꯀ꯭ꯔꯤꯟ ꯇꯧꯔ ꯀꯥꯞꯊꯣꯛꯑꯒ ꯄ꯭ꯔꯣꯖꯦꯛꯇꯔ ꯇꯧꯔ ꯌꯦꯡꯉꯤ ꯑꯩꯈꯣꯏ ꯃꯤ ꯃꯌꯥꯝ ꯌꯦꯡꯉꯤ ꯑꯁ ꯅꯍꯥꯟꯒꯤ ꯑꯥꯔꯖꯦꯟꯇꯤꯅꯥꯒꯤ ꯃꯦꯠꯁꯇꯣ ꯑꯁ
ꯎꯝ
ꯑꯗꯨꯁꯨ ꯅꯨꯡꯉꯥꯏꯑꯦ
ꯑꯗꯣ ꯑꯩ ꯑꯩ ꯄꯩꯁꯥ ꯏꯟꯚꯦꯁ ꯇꯧꯋꯤ ꯍꯥꯏꯅ ꯑꯃ ꯊꯣꯛꯑꯦꯗꯥꯏꯅꯦ ꯆꯨꯝꯕ꯭ꯔꯥ ꯂꯥꯟꯕ꯭ꯔꯣ
ꯑꯁ ꯈꯪꯗꯦꯗ ꯑꯗꯨ ꯐꯦꯛꯂꯥ ꯑꯁꯦꯡꯕ꯭ꯔꯥ
ꯑꯁꯦꯡꯕ ꯑꯣꯏꯔꯗꯤ ꯌꯥꯝ ꯆꯜꯂꯦꯗ
ꯑꯁ ꯌꯥꯔꯣꯏꯗ ꯍꯥꯏꯗꯤ ꯑꯣꯏꯔꯣꯏꯗ ꯀꯃꯥꯏꯅ ꯑꯗꯨ ꯑꯗ ꯑꯃꯨꯛ ꯔꯤꯃꯦꯠꯁ ꯇꯧꯅꯤ ꯀꯥꯏ ꯍꯥꯏꯗꯣ ꯇꯧꯔꯣꯏꯕ ꯀꯩꯁꯨ ꯌꯥꯔꯣꯏꯕ ꯃꯤ ꯂꯣꯏꯒ꯭ꯔꯥ ꯁꯥꯟꯅꯕꯗꯨꯕꯨ
ꯎꯝ
ꯑꯗꯨ ꯔꯤꯃꯦꯁ ꯇꯧꯔꯁꯨ ꯀꯥꯅꯤ ꯑꯥꯔꯖꯦꯟꯇꯤꯅꯥꯅ ꯑꯗꯨꯝ
ꯀꯩ ꯍꯥꯏꯕ ꯈꯪꯗ ꯏꯖꯤꯞ ꯏꯖꯤꯞꯁꯨ ꯌꯥꯝ ꯍꯩꯕ ꯃꯥꯜꯂꯦ ꯁꯥꯟꯅꯕꯗ
ꯃꯣꯏ ꯅꯍꯥꯟ ꯍꯧꯕꯒ ꯒꯣꯜ ꯆꯟꯈꯤꯕꯗꯣ
ꯎꯝ
ꯑꯗꯨꯗꯒꯤ ꯃꯣꯏꯅ ꯃꯣꯏꯗꯤ ꯄꯨꯂꯞ ꯗꯤꯐꯦꯟꯁꯇ ꯃꯣꯏ ꯇꯔꯥꯃꯨꯛ ꯍꯟꯊꯔꯒ ꯂꯩꯔꯦ
ꯎꯝ
ꯑꯗꯨꯒꯤ ꯑꯥꯔꯖꯦꯟꯇꯤꯅꯥꯗꯤ ꯒꯣꯜ ꯆꯟꯗ ꯌꯥꯗꯦꯅ ꯃꯊꯛꯇ ꯄꯨꯈꯠꯂꯛꯅꯕ ꯄꯨꯜꯂꯞ ꯆꯦꯟꯈꯠꯂꯛꯄꯗꯣ ꯑꯗꯨꯗ ꯕꯣꯜꯗꯣ ꯄꯥꯁ ꯄꯤꯅꯕꯗ ꯁꯣꯏꯕꯗ ꯀꯥꯎꯟꯇꯔꯗ ꯑꯃꯨꯛ ꯆꯟꯒꯤꯕꯩ ꯋꯥꯅꯤ ꯃꯣꯏꯅ ꯕꯣꯜꯗꯤ ꯑꯥꯔꯖꯦꯟꯇꯤꯅꯥ ꯑꯗꯨꯝ ꯁꯥꯟꯅꯩꯅꯦ
ꯎꯝ
ꯏꯁ ꯃꯦꯁꯤꯗꯣ ꯐꯥꯁ ꯍꯥꯞꯇꯗꯤ ꯈꯔ ꯁꯣꯜꯂꯦ ꯃꯥꯗꯣ
ꯎꯝ
ꯄꯦꯅꯥꯜꯇꯤꯒ ꯃꯤꯁ ꯑꯣꯏꯔꯦ ꯃꯥꯗꯣ ꯑꯁ ꯅꯨꯡꯉꯥꯏꯇꯕꯁꯤꯗꯤ
ꯅꯨꯡꯉꯥꯏꯇꯦ
ꯄꯦꯅꯥꯜꯇꯤ ꯑꯅꯤ ꯁꯨꯔꯦ ꯃꯤꯁ ꯑꯣꯏꯁꯦ ꯃꯥ ꯍꯟꯇꯛ ꯋꯥꯔꯜ ꯀꯞꯀꯤ ꯅꯍꯥꯟ ꯒꯤ ꯑꯜꯖꯦꯔꯤꯌꯥꯒ ꯐꯥꯁ ꯃꯤꯁꯇꯨꯁꯨ
ꯑꯗꯨ ꯃꯤ ꯈꯔꯅ ꯐꯣꯜꯃꯦ ꯍꯥꯏꯌꯦ ꯃꯤ ꯈꯔꯅ ꯐꯣꯜꯅꯇꯦ ꯍꯥꯏ ꯅꯪ ꯅꯪꯒꯤ ꯗꯗꯤ ꯀꯃꯥꯏꯅ ꯇꯧꯏ
ꯑꯣ ꯃꯣꯏꯒꯤ ꯁꯥꯂꯥꯒꯤꯗꯨꯔꯣ ꯅꯠꯇꯦꯗ ꯐꯥꯎꯜ ꯅꯠꯇꯦ ꯀꯩꯒꯤꯅꯣꯗꯤ ꯃꯥꯅ ꯕꯣꯜꯗꯨ ꯄꯨꯔꯛꯄ ꯀꯥꯟꯗ ꯕꯣꯜꯗꯣ ꯍꯣꯜꯗꯤꯡ ꯇꯧꯔꯒ ꯊꯝꯕ ꯀꯥꯟꯗ ꯑꯥꯔꯖꯦꯟꯇꯤꯅꯥꯒꯤ ꯗꯤꯐꯦꯟꯗꯔꯗꯨꯅ ꯍꯥꯟꯅ ꯕꯣꯜꯗꯨ ꯊꯦꯡꯉꯤꯗꯅ
ꯎꯝ
ꯕꯣꯜꯗ ꯍꯥꯟꯅ ꯊꯦꯡꯕꯅꯤꯅ ꯐꯥꯎꯜ ꯇꯥꯗꯦꯕ ꯍꯥꯏꯗꯤ ꯐꯥꯎꯜ ꯀꯩꯒꯨꯝꯕ ꯑꯣꯏꯔꯝ ꯇꯥꯔꯗꯤ ꯁꯥꯂꯥꯗꯣ ꯃꯥꯅ ꯇꯨꯕꯗꯣ ꯃꯥꯅ ꯀꯝꯄ꯭ꯂꯦꯟ ꯇꯧꯔꯛꯀꯅꯤ ꯃꯥ ꯀꯩꯝ ꯀꯝꯄ꯭ꯂꯦꯟ ꯇꯧꯗꯗꯨꯣ ꯐꯥꯎꯜ ꯅꯠꯇꯕꯩꯅꯦꯕ ꯐꯥꯎꯜ ꯂꯣꯏ ꯇꯥꯔꯗꯤ ꯀꯝꯄ꯭ꯂꯦꯟ ꯇꯧꯔꯅꯤ ꯑꯗꯨꯗ ꯕꯤ ꯑꯔ ꯌꯦꯡꯁꯦ ꯍꯥꯏꯔꯛꯀꯅꯦꯕ
ꯎꯝ
ꯑꯗꯨ ꯐꯥꯎꯜꯗꯤ ꯅꯠꯇꯦ ꯃꯣꯏ ꯃꯔꯩ ꯇꯧꯋꯤꯅꯤ ꯀꯩ ꯇꯧꯔꯒꯦ ꯄꯣꯕꯩ ꯃꯔꯩ ꯇꯧꯔꯛꯏꯅꯦ ꯀꯔꯤꯝꯇ ꯅꯠꯇꯦ
ꯑꯗꯩ ꯐ꯭ꯔꯤꯕꯨꯁꯨ ꯕꯦꯟ ꯇꯧꯕ ꯌꯥ ꯅꯠꯇ꯭ꯔꯣ
ꯑꯁ ꯈꯪꯗꯦꯗ ꯇꯧꯔꯤꯔꯥ ꯇꯧꯗ꯭ꯔꯤꯔꯥ ꯃꯣꯏ ꯒ꯭ꯌꯥꯟ ꯇꯥꯗꯦꯗ ꯍꯧꯖꯤꯛꯀꯥꯟꯁꯦ ꯍꯥꯏꯔꯣ ꯍꯥꯏꯔꯣ
ꯅꯨꯄꯥ ꯑꯃꯅ ꯑꯩꯉꯣꯟꯗ ꯍꯥꯏꯌꯦꯕꯀꯣ ꯑꯗꯣ
ꯎꯝ
ꯍꯥꯏꯗꯤ ꯋꯥꯔꯜ ꯀꯞꯀꯤ ꯃꯥꯗꯤ ꯑꯥꯔꯖꯦꯟꯇꯤꯅꯥꯒꯤ ꯐꯦꯟ ꯅꯠꯇꯦꯕꯀꯣ
ꯑ ꯑ
ꯑ ꯋꯥꯔꯜ ꯀꯞꯀꯤ ꯂꯦꯞꯄꯤ